ꯇ
ꯍꯣꯏ ꯇꯁꯥꯏ
ꯁꯛꯁꯥꯔꯕ
ꯍꯣꯏ ꯁꯔꯦ
ꯇꯥꯏ ꯃꯊ ꯍꯦꯅꯤ
ꯑꯁꯤꯁꯦ ꯁꯪꯁꯥꯔ ꯆꯥꯏ
ꯑꯦꯁ ꯑꯩꯕꯨ ꯀꯔ ꯇꯕ
ꯀꯩꯅꯣꯅꯤꯗ ꯐꯥꯗꯔꯈꯣꯏ ꯃꯤꯇꯤꯡ ꯇꯧꯕꯒꯤ ꯌꯨꯝꯗ
ꯑꯣ ꯆꯥꯈꯤꯔꯣ
ꯑ ꯃꯣꯏꯅ ꯊꯣꯡꯉꯒ ꯆꯥꯕꯗ ꯏꯟꯁꯥꯡꯗꯤ ꯑꯃ ꯆꯥꯕꯅꯤꯅ ꯑꯩꯈꯣꯏ ꯏꯟꯁꯥꯡ ꯊꯣꯡꯗ꯭ꯔꯦꯕ ꯎꯣꯡ ꯆꯥꯕ ꯈꯥꯎꯅꯈꯣꯏꯁꯨ ꯆꯔꯁꯇ ꯉꯁꯤ ꯆꯥꯝꯃ ꯃꯥꯜꯦ ꯍꯥꯏꯕꯗꯤ ꯃꯣꯏꯁꯨ ꯃꯤꯇꯤꯡ ꯑꯥꯎꯗꯦꯠ ꯂꯩꯕꯅꯦꯕ ꯉꯁꯤ
ꯑꯣ ꯑꯣ ꯑꯗꯗ ꯅꯣꯏ ꯅꯣꯏ ꯌꯨꯝ ꯁꯥꯕꯒ ꯁꯍꯔ ꯆꯕꯒ ꯇꯣ ꯋꯥꯃꯔꯨꯅꯦ
ꯇꯣꯉꯥꯜꯂꯦ ꯆꯔꯆꯀꯤꯅ ꯌꯨꯠꯁꯤꯡꯒꯤ
ꯇꯣꯛꯑꯣ ꯅꯣꯏꯗ ꯆꯥꯕꯅ ꯀꯩꯒꯤ
ꯃꯦꯟ ꯁꯣꯁꯥꯏꯇꯤ
ꯑꯣ ꯑꯣ
ꯄꯥꯁꯇ꯭ꯔ ꯈꯣꯏꯒ ꯆꯥꯕꯅꯤ
ꯎꯝ
ꯑꯁ ꯃꯣꯏ ꯍꯧꯖꯤꯛ ꯔꯦꯜꯂꯤ ꯃꯤꯇꯤꯡ ꯇꯧꯔꯒ ꯑꯩꯉꯣꯟꯗ ꯑꯦꯖꯤꯨꯀꯨꯇꯤꯞꯀꯤ ꯍꯥꯞꯄꯤꯒꯦ ꯀꯔꯤꯒꯤꯔꯥ ꯉꯥꯛꯇ ꯍꯥꯏꯔ ꯂꯩꯕꯅꯤ ꯑꯁ ꯇꯟꯕꯁꯤꯒ
ꯑꯍꯦ ꯍꯦ ꯍꯦ ꯑꯦꯁ ꯑꯗꯨꯗꯤ ꯁꯟꯗꯦ ꯒꯨꯝꯕꯗꯤ ꯅꯪ ꯈꯅꯥꯎ ꯒꯣꯅꯍ ꯚꯥꯏ ꯊꯧꯍꯜꯂꯦ ꯊꯧꯕ ꯌꯥꯔꯦ ꯍꯧꯔꯅꯤ ꯊꯥꯡꯃꯜꯒ ꯍꯤꯟꯗꯤꯒ
ꯎꯄꯥꯏ ꯂꯩꯇꯦꯅꯦ ꯑꯁ ꯇꯟꯂꯦ ꯍꯥꯞꯄꯅꯨ ꯍꯥꯏꯔꯒ ꯀꯩꯅꯣꯗ ꯕ꯭ꯔꯣꯒ ꯊꯉꯝꯗ ꯀꯣꯜ ꯇꯧꯔꯛꯑꯒ ꯅꯪꯒꯤ ꯅꯉꯣꯟꯗ ꯑꯦꯖꯨꯀꯦꯨꯇꯤꯚ ꯍꯥꯞꯄꯤꯈ꯭ꯔꯦꯀꯣ ꯍꯪꯁꯨ ꯍꯪꯂꯛꯑꯦ ꯍꯥ ꯄꯤꯈ꯭ꯔꯦꯀꯣ ꯍꯥꯏꯗꯅ ꯍꯥ
ꯀꯔꯤꯔꯥ ꯀꯅꯔꯥ
ꯅꯠꯇꯦ ꯁꯦꯀꯦꯇꯔꯤꯗꯤ ꯃꯥ ꯂꯩꯕꯅꯤ ꯍꯧꯖꯤꯛ ꯀꯩꯅꯣꯗ ꯑꯦꯛꯖꯤꯀꯌꯨꯇꯤꯞ ꯃꯦꯝꯕꯔ ꯑꯣꯏ ꯑꯣꯏꯅꯤꯡꯉꯥꯏ ꯑꯣꯏꯔꯝꯅꯤ
ꯍ ꯍ
ꯄꯣꯁ ꯑꯆꯧꯕꯗꯤ ꯅꯠꯇꯦ ꯑꯗꯨꯕꯨ ꯃꯇꯦꯡ ꯑꯗꯨꯝ ꯊꯕꯛ ꯇꯧꯅꯕ ꯀꯔꯤ ꯀꯔꯥ ꯒꯤꯗꯃꯛꯇꯅꯦꯕ
ꯊꯕꯛ ꯂꯥꯏꯔꯦ ꯇꯧꯕ ꯇꯥꯔꯕꯅꯤꯅꯦ
ꯑꯗꯨꯅꯦ ꯎꯄꯥꯏ ꯂꯩꯇꯦ ꯑꯁ ꯑꯃꯨꯒ ꯃꯟꯗꯦ ꯗꯒꯤ ꯍꯧꯔꯒꯗꯤꯁꯨ ꯊꯧꯕ ꯆꯠꯀꯅꯤ
ꯁꯦꯁ ꯅꯩꯀꯣ ꯃꯤ ꯃꯆꯥꯗꯤ
ꯊꯕꯛ ꯉꯥꯛꯇꯅꯦ
ꯊꯕꯛꯅ ꯊꯕꯛ ꯁꯦꯁ
ꯑꯩꯈꯣꯏꯗꯤ ꯂꯥꯏꯔꯤꯛ ꯇꯝꯕꯁꯦ ꯂꯣꯏꯔ ꯂꯣꯏꯊꯣꯛꯈ꯭ꯔꯕꯅꯤꯅꯦ
ꯎꯝ ꯑꯦꯟꯇꯤ ꯊꯕꯛ ꯑꯃ ꯊꯣꯛꯑꯨꯁꯦ ꯍꯥꯏꯕꯗ ꯚꯥꯏ ꯊꯕꯛ ꯇꯧꯔꯤꯌꯦ ꯑꯉꯥꯡ ꯊꯤꯜꯂꯨꯔꯛꯏ ꯀ
ꯑꯗꯨꯅꯦ ꯑꯁ ꯅꯪ ꯑꯗꯨꯗꯤ ꯐꯦꯃꯤꯂꯤ ꯑꯗꯨꯗꯤ ꯅꯪ ꯐꯦꯃꯤꯂꯤ ꯂꯣꯏꯅ ꯍꯌꯦꯡ ꯆ꯭ꯔꯁ ꯆꯠꯂꯔꯣꯏꯅ ꯑꯗꯨꯗꯤ
ꯍꯗꯦ ꯏꯃꯥꯗꯤ ꯆꯠꯀꯦꯔꯥ ꯆꯠꯂꯣꯏꯔꯥ ꯈꯨꯗꯛ ꯈꯨꯗꯛꯇ ꯑꯗꯨꯗ ꯆꯠꯁꯦ ꯍꯥꯏꯁꯤꯗꯤ ꯑꯩꯗꯤ ꯎꯄꯥꯏ ꯂꯩꯔ ꯆꯠꯀꯅꯤ ꯑꯃꯨꯛ ꯇꯧꯔꯤꯁꯦ
ꯑ
ꯅꯛꯑꯦ ꯅꯛꯑꯗꯤ ꯀꯥꯏꯗꯕ ꯂꯥꯞꯄꯅꯤꯅꯀꯣ ꯂꯝꯕꯤꯁꯦ ꯐꯠꯇꯕꯅꯦ ꯒꯥꯔꯤ ꯊꯤꯟꯕꯤꯌꯣ ꯍꯥꯏꯔ ꯂꯩꯅꯤꯕ ꯑꯗ ꯅꯪ ꯅꯪꯕꯨ ꯊꯤꯟꯕꯤꯒꯦ ꯑꯩ ꯍꯜꯂꯛꯑꯒꯦ ꯍꯥꯏꯔꯁꯨ ꯂꯩꯗꯅ ꯆꯥꯔꯁꯤ ꯌꯧꯔꯒ ꯆꯠꯇ꯭ꯔꯤꯗꯣ ꯑꯁ ꯑꯗꯣ ꯍꯥꯏꯔꯛꯄꯗꯨꯗ ꯀꯨꯏ ꯇꯧꯔꯕꯅꯦ ꯑꯩꯁꯨ
ꯍꯨꯝ ꯍꯨꯝ
ꯅꯣꯏꯒꯤ ꯑꯁ ꯈꯥꯡꯗꯦ ꯍꯌꯦꯡ ꯃꯤ ꯂꯥꯛꯀꯦꯔꯥ ꯅꯣꯡ ꯅꯣꯡꯃ ꯒꯨꯝꯕ ꯇꯥꯔꯒ ꯆꯣꯠꯂꯗꯤ ꯃꯤꯁꯨ ꯌꯥꯝ ꯂꯥꯛꯒꯟꯗꯦꯅꯦ
ꯍꯣꯏ ꯑꯗꯨꯅꯤ ꯅꯣꯡ ꯆꯨꯨꯔꯗꯤ ꯈꯔ ꯐꯩꯌꯦꯕ ꯅꯣꯡ ꯆꯨꯕꯒꯤ ꯆ꯭ꯔꯁ ꯂꯥꯛꯇꯕꯅꯤ ꯍꯥꯏꯅꯕ
ꯎꯝ ꯑꯗ ꯍꯥꯏꯔꯅꯤ ꯅꯪ ꯉꯁꯤ ꯕꯣꯜ ꯌꯦꯡꯉ ꯅꯪ
ꯎ
ꯅꯪ ꯏꯁꯁꯣꯔ ꯕꯨ ꯂꯨꯕ꯭ꯔ ꯕꯣꯟ ꯂꯨꯨꯔꯥ ꯃꯖꯔꯁꯤꯡꯒꯤꯗꯣ ꯀꯨꯆꯤꯗꯣ ꯍꯧꯔꯅꯤ ꯐꯗꯔ ꯈꯣꯏꯗꯤ ꯍꯥꯏꯕ ꯉꯝꯗ꯭ꯔꯦꯕ ꯃꯣꯏꯁꯨ ꯍꯣꯏ ꯍꯥ ꯁꯣꯟꯕꯗ ꯀꯥꯗꯔꯗꯣ ꯃꯣꯏꯒꯤ
ꯑꯩꯉꯣꯟꯗꯁꯨꯅꯦ ꯑꯁ ꯑꯗꯨ ꯕꯣꯜꯒꯨꯝꯕꯗꯨꯗꯤ ꯍꯣꯔꯦꯟ ꯑꯩꯅ ꯑꯁ ꯆꯔꯆꯁꯤꯗ ꯕꯣꯗꯤꯡꯁꯤꯔ ꯈꯪꯗꯔꯤꯅꯦ ꯑꯩ ꯉꯁꯥꯏ ꯆꯥꯛ ꯆꯥꯕꯗ ꯑꯗꯨꯝ ꯍꯥꯏꯔ ꯂꯩꯕ ꯏꯌꯥꯝꯕꯗꯤ ꯑꯁ ꯏꯌꯥꯝꯕꯗꯤ ꯆꯠꯂꯣꯏ ꯃꯥꯗꯤ ꯍꯥꯏ ꯆꯠꯂꯔꯣꯏꯗ ꯕꯣꯜ ꯌꯦꯡꯁꯤ ꯗ ꯍꯥꯏꯔꯒ ꯂꯩꯕꯅꯦ ꯑꯩꯉꯣꯟꯗ ꯑꯩꯅꯁꯨ ꯑꯣꯏ ꯌꯦꯡꯁꯤꯗ ꯕꯣꯜ ꯑꯣꯏꯅ ꯌꯦꯡꯕ ꯐꯩꯌꯦꯗ ꯍꯥꯏꯔꯒ ꯃꯥꯗꯣ
ꯀꯩ ꯍꯥꯏꯒꯦ ꯇꯥꯕꯔꯣ ꯍꯤꯟꯗꯤ